ꯍꯜꯂꯣ
ꯑꯦ ꯁꯔꯦꯦ ꯌꯥꯔꯦ ꯍꯦ
ꯇꯥꯕ꯭ꯔꯣ
ꯇꯥꯏꯌꯦ ꯇꯥꯏꯌꯦ
ꯗꯔꯃꯤꯅꯣ
ꯑꯁ ꯕꯣꯜ ꯉꯔꯥꯡ ꯈꯔ ꯊꯦꯡ ꯋꯦ ꯇꯣꯃ ꯍꯧꯣꯠꯄꯗ ꯉꯥꯏꯔꯤꯕꯣ
ꯑꯣ ꯅꯪꯁꯨ ꯌꯦꯡꯕ꯭ꯔꯣꯕꯣ
ꯑꯁ ꯕꯣꯟ ꯌꯦꯡꯉꯦ ꯉꯅꯥ ꯑꯗꯨꯏ ꯕꯣꯟ ꯃꯩ ꯆꯠꯂꯦ ꯀꯩꯅꯣ
ꯑꯣ ꯑꯩꯁꯨ ꯌꯦꯡꯉꯦ
ꯣꯗ ꯎꯝ
ꯎꯝ ꯂꯩꯔꯝꯗꯥꯏꯒꯤ ꯃꯤꯚꯅꯠ ꯈꯔ ꯋꯥꯠꯂꯤꯉꯩꯗꯅꯦ
ꯅꯤ ꯋꯥꯔꯤꯥꯏꯗ
ꯅꯍꯥꯟꯒꯤ ꯄꯣꯔꯇꯨꯒꯜꯗ ꯆꯟꯕ ꯅꯨꯄꯥꯗꯨꯗ ꯀꯩꯅꯣ ꯑꯣꯏꯕꯅꯤꯅꯦ ꯑꯗꯨ ꯅꯨꯄꯥꯗꯣ
ꯑꯣꯏꯔꯝꯒꯅꯤ ꯀꯩꯅꯣꯝ ꯃꯥꯡꯅꯤ ꯀꯩꯅꯣꯝ ꯍꯥꯏꯈꯤꯕꯅꯤ
ꯑ ꯀꯣꯔꯅꯔꯒꯤ ꯄꯣꯁꯇ ꯂꯩꯔꯒ ꯁꯦꯂꯦꯕ꯭ꯔꯦꯁꯟ ꯇꯧꯕꯗꯣ
ꯎꯝ ꯑꯦ ꯕꯣꯟꯗꯤ ꯀꯩꯅꯣꯁꯤ ꯚꯥꯏꯅꯤꯗꯤ ꯈꯔ ꯅꯨꯡꯉꯥꯏꯅꯤꯌꯦ
ꯑꯩꯈꯣꯏ ꯁꯦꯃꯤꯐꯥꯏꯅꯦꯜꯁꯦ ꯏꯁ꯭ꯄꯦꯟꯒ ꯐ꯭ꯔꯥꯟꯁꯀ ꯑꯃꯅ ꯇꯥꯏꯅꯦꯦ
ꯑꯥ ꯇꯥꯔꯦ
ꯑꯔꯖꯦꯟꯇꯤꯅꯥ ꯀꯅꯥꯒ
ꯑꯔꯖꯦꯟꯇꯤꯅꯥꯒ ꯉꯁꯤ ꯁ꯭ꯋꯤꯖꯔꯂꯦꯟꯒ ꯁꯥꯟꯅꯗꯩ ꯀꯥꯕꯗꯨꯒ ꯏꯪꯂꯦꯟꯒ ꯂꯧꯔꯛꯑꯦ ꯀꯀꯥꯗꯨꯣ ꯇꯥꯗꯦ
ꯉꯁꯤ ꯄꯨꯡ ꯑꯔꯣ ꯃꯈꯥꯏꯗ ꯑꯃ ꯃꯈꯥꯏꯗꯔꯣ ꯕꯥꯔꯣ ꯃꯈꯥꯏꯗꯔꯣ ꯁꯤꯗ ꯑꯔꯖꯦꯟꯇꯤꯅꯥꯒ ꯁꯥꯟꯗꯣꯏꯁꯦ
ꯑꯁꯤ ꯀꯩꯅꯣ ꯁꯤꯖꯤꯟꯅꯒ ꯑꯥꯔꯖꯦꯟꯇꯤꯅꯥꯒꯗꯤ ꯀꯩꯅꯣ ꯑꯣꯏꯅꯅꯤꯌꯦ ꯅꯣꯡꯉꯥꯜꯂꯒ
ꯅꯣꯡꯉꯥꯜꯂꯒ ꯍꯥꯏꯗꯤꯦ ꯁꯥꯟꯅꯕ ꯂꯣꯏꯈ꯭ꯔꯕꯣ ꯍꯥꯏꯁꯦ
ꯅꯠꯇꯦ ꯑꯔꯖꯦꯟꯇꯤꯅꯥꯒ ꯁ꯭ꯋꯤꯖꯔꯂꯦꯟꯒꯗꯤ ꯀꯩꯅꯣꯅꯤ ꯍꯣꯔꯦꯟ ꯀꯩꯅꯣꯗ ꯄꯨꯡ ꯇꯔꯨꯛ ꯃꯈꯥꯏꯗꯅꯦꯕ ꯅꯣꯡꯉꯥꯜꯂꯒ ꯍꯥꯏꯇꯥꯔꯦ
ꯍꯣꯔꯦꯟ ꯄꯨꯡ ꯇꯔꯨꯛꯃꯨ ꯍꯌꯦꯡ ꯑꯌꯨꯛꯀꯤ ꯄꯨꯡ ꯇꯔꯨꯛ ꯃꯈꯨ ꯑꯣ
ꯑꯗꯨꯒ ꯅꯣꯔꯋꯦꯗ ꯌꯦꯡ ꯅꯤꯡꯉꯦ ꯄꯨꯡ ꯑꯅꯤ ꯃꯈꯥꯏꯗꯅꯦ ꯑꯊꯦꯡꯕꯅꯤ
ꯑꯗꯣ ꯉꯁꯤꯒꯤ
ꯎꯝ
ꯑꯣ ꯏꯒ ꯏꯪꯂ꯭ꯂꯟꯒ
ꯑꯥ ꯑꯗꯨꯗꯤ ꯐꯖꯅ ꯇꯨꯝꯃꯌꯦ ꯌꯥꯅꯤ
ꯂꯥꯟꯒ ꯀꯩꯅꯣꯒꯅꯤꯅꯦ ꯑꯗꯨꯗꯤ
ꯑꯗꯨ ꯍꯦꯗꯤ ꯀꯨꯔꯒ
ꯋꯥꯏ ꯆꯥꯗꯣ ꯍꯦꯗ
ꯑꯩꯗꯤ ꯏꯟꯗꯤꯦꯅ ꯈꯔ ꯊꯥꯖꯩ
ꯍꯣꯏ ꯏꯪꯂꯪꯂꯦꯟꯁꯨ ꯐꯖꯩ ꯑꯗꯨꯒ ꯅꯣꯔꯋꯦꯒꯤ ꯁꯇ꯭ꯔꯥꯏꯀꯔ ꯍꯂꯥꯜꯁꯦ ꯦꯔ ꯀꯔꯤꯁꯦ
ꯃꯥ ꯎꯕꯤꯕꯔꯥ ꯀꯥꯏꯅ ꯍꯦ ꯍꯦ ꯂꯦꯞꯄ ꯂꯦꯝꯃꯒ ꯆꯪꯁꯤꯜꯂꯒ ꯍꯦꯛꯇ ꯒꯣꯗ ꯐꯥꯀꯦ ꯆꯥꯟꯕꯤꯅꯤ ꯃꯥꯗꯤ ꯑꯣ ꯋꯥꯡꯕꯅꯤꯅꯀꯣ
ꯑꯥ ꯂ ꯁꯤꯖꯤꯜꯂꯒꯀꯣ ꯃꯥꯗꯤꯀꯣ ꯇꯞꯅꯒ ꯆꯪꯉꯅꯤꯗꯀꯣ ꯂꯝꯖꯦꯜꯁꯨ ꯌꯥꯝꯡꯉꯕꯅꯤꯅ ꯗꯔ ꯑꯧꯑꯣ ꯑꯗꯨꯗꯩ ꯁꯨꯠ ꯀꯥꯠꯁꯦ ꯌꯥꯝ ꯀꯜꯂꯦꯕ ꯃꯥ ꯀꯥꯎꯕꯗꯣ
ꯁꯨꯇꯤ ꯀꯜꯂꯦ ꯈꯤꯇꯪ ꯐꯥꯖꯗꯅ ꯕꯣꯠ ꯄꯪꯒꯟ ꯁꯟꯕ ꯃꯤꯅꯤ ꯃꯥ ꯑꯗꯨꯝ
ꯎꯝ ꯑꯁ ꯃꯥ ꯈꯪꯍꯧꯗꯅ ꯊꯥꯔꯛꯄ ꯄꯣꯠꯅꯦ ꯃꯥꯗꯤ ꯑꯩꯈꯣꯏꯒꯤ ꯏꯁꯅꯥꯏꯄꯔ ꯀꯥꯞꯄꯗꯧꯅ
ꯎꯝ
ꯄꯥ ꯋꯪ ꯋꯪ ꯀꯥꯎꯁꯤꯂꯛꯄ ꯄꯣꯠꯅꯤ ꯑꯗꯨꯒ ꯐ꯭ꯔꯥꯟꯁꯀꯤ ꯍꯧꯖꯤꯛ ꯁꯥꯊꯤꯁꯤ ꯏꯁꯇ꯭ꯔꯥꯏꯛ ꯀꯔ ꯑꯅꯤꯗꯣ ꯌꯥꯗ꯭ꯔꯤꯅꯦꯍꯦ ꯑꯦꯝꯕꯥꯞꯄꯦꯒ ꯗꯦꯝꯕꯦꯂꯦ ꯒꯖꯦ
ꯑ ꯑꯅꯤꯁꯤꯗꯤ ꯊꯤꯡꯉꯝꯗ꯭ꯔꯦ ꯑꯃꯁꯨ ꯂꯩ ꯑꯣꯂꯤꯁꯨ ꯌꯥꯎꯔꯤꯁꯤꯗꯤ
ꯑ ꯄꯣꯂꯤꯁꯇꯣ ꯑꯗꯨꯗꯤ ꯑꯗꯨ ꯕꯦꯔꯥ ꯀꯥꯔꯤ
ꯃꯥ ꯑꯦꯁꯤꯁ ꯌꯥꯝ ꯐꯖꯩꯑꯦꯕ
ꯎꯝ
ꯏꯁꯤꯁ ꯐꯖꯕ ꯑꯃ ꯌꯥꯎꯗ꯭ꯔ ꯍꯥꯏꯗꯤ ꯇꯦꯛꯀꯔ ꯐꯖꯔꯒꯦ ꯏꯁꯤꯁ ꯐꯖꯕꯎꯗ ꯑꯗꯨꯝ ꯊꯦꯡꯉꯝꯃꯛꯇꯣꯏꯁꯦ
ꯃꯣꯏ ꯃꯤꯗ ꯐꯤꯜꯗꯔꯁꯤꯡꯒꯤ ꯑꯦꯇꯦꯛꯀꯔꯁꯦ ꯑꯩꯈꯣꯏ ꯗ ꯇꯥꯛ ꯄꯥꯏꯔꯝꯃꯒ ꯆꯥꯎꯔ ꯆꯥꯎꯔ ꯆꯥꯎꯔ ꯊꯧꯒꯠꯂꯛꯄꯤꯅꯦꯕ ꯂꯝꯁꯤ ꯃꯥꯡꯉꯝꯅꯤꯅ
ꯂꯝꯖꯦꯟꯗ ꯑꯌꯥꯝꯡ ꯋꯥꯟꯇꯅꯤꯗꯅ ꯆꯠꯂꯤꯁꯤꯡꯗꯣ
ꯀꯩꯅꯣꯒ ꯑꯩꯈꯣꯏꯒꯤ ꯂꯩꯕꯤ ꯈꯣꯠꯄꯤꯒ ꯇꯧꯕꯤ ꯅꯠꯇꯦꯕ ꯃꯣꯏꯁ
ꯑꯗꯨ ꯇ ꯑꯗꯨꯝ ꯒꯣꯜꯗꯨꯝ ꯊꯨꯝꯃ ꯑꯗꯨꯝ ꯊꯥꯖꯤꯟꯅꯤ
ꯆꯨꯝꯅ ꯆꯨꯝꯅ ꯀꯥꯎꯔꯛꯑꯒ ꯑꯔꯣꯏꯕ ꯍꯤꯠꯇ ꯄꯥꯏꯕꯅꯦꯕ
ꯕꯣ ꯕꯣꯜꯗꯤ ꯐꯖꯩ ꯑꯣꯏ ꯀꯩꯅꯣꯒ ꯏꯁꯄꯦꯟꯈꯩꯖꯤ ꯐ꯭ꯔꯥꯟꯁꯀꯤ ꯂꯝꯕꯥ ꯌꯥꯝ ꯆꯥꯔꯦ ꯅꯍꯥꯟꯒꯩꯗꯤ ꯐ꯭ꯔꯥꯟꯁꯀꯤ ꯂꯝꯕꯥ ꯏꯌꯥꯎ ꯌꯥꯎꯗꯦꯕ
ꯑꯥ ꯑꯥ ꯍꯟꯗꯛ ꯏꯁꯄꯦꯟꯒ ꯐ꯭ꯔꯥꯟꯁꯀꯗꯤ ꯎꯝ ꯈꯔ ꯇꯧꯔꯛꯑꯅꯤ ꯃꯩ ꯃꯩꯈꯨ ꯇꯥꯔꯅꯤ
ꯎ ꯃ ꯃꯩ ꯈꯔ ꯇꯥꯅꯤ ꯑꯗꯩ ꯗꯤ ꯑꯩꯅ ꯑꯗꯨꯝ ꯄꯥꯔꯤꯁꯦ ꯑꯔꯖꯦꯟꯇꯤꯅꯥꯒ ꯏꯪꯂꯦꯟꯒ ꯇꯥꯔꯛꯇꯧ ꯃꯥꯟꯕ
ꯑꯣ
ꯅꯣꯔꯋꯦꯗꯤ ꯐꯗꯤ ꯐꯖꯩ
ꯉꯔꯥꯡ ꯑꯍꯤꯡ ꯕꯣꯟ ꯌꯦꯕꯗꯅꯦ ꯇꯨꯝꯕꯝ ꯍꯣꯏ ꯀꯔꯅꯖꯤꯠꯇꯨꯅ ꯉꯥꯎꯁꯜꯂ ꯂꯥꯛꯑꯒ ꯃꯃꯥꯟꯅꯕ ꯄꯨꯔꯛꯑꯒ
ꯎꯝ
ꯃꯃꯥꯟꯅꯕꯗꯨꯅ ꯑꯁꯤꯕ ꯇꯨꯝ ꯂꯩꯒ꯭ꯔꯦ
ꯑꯥ
ꯄꯨꯛꯁꯨ ꯅꯨꯡꯉꯥꯏꯇ꯭ꯕꯀꯣ ꯃꯈꯥꯗ ꯄꯨꯛꯁꯨ ꯅꯨꯡꯉꯥꯏꯇ꯭ꯔꯕ
ꯑꯣ ꯑꯣ ꯑꯣ ꯑꯣ ꯅꯪ ꯅꯪ ꯑꯗꯨ ꯃꯈꯥꯗ ꯑꯗꯨꯝ ꯇꯨꯝꯃꯕ
ꯎꯝ ꯍꯥꯏ ꯑꯗꯣ ꯑꯩ ꯅꯣꯡꯉꯜꯂꯝꯗꯥꯏ ꯍꯧꯒꯠꯂꯒ ꯑꯗꯨꯝ ꯂꯥꯛꯑꯦ ꯂꯕꯣꯛ ꯍꯧꯗꯣꯛꯑꯒ ꯉꯥꯏꯍꯥꯛꯇ ꯇꯨꯝꯒꯦ
ꯑꯁ ꯑꯩꯁꯨ ꯏꯕꯨꯉꯣ ꯑꯁ ꯉꯔꯥꯡꯗꯤ ꯑꯗꯨꯝ ꯑꯩꯁꯨ ꯑꯩꯗꯤ ꯑꯩ ꯉꯥꯏꯍꯛ ꯌꯦꯡꯕꯒ ꯑꯩꯗꯤ ꯐꯃꯨꯡꯗꯨ ꯑꯗꯨꯝ ꯆꯪꯉꯒ ꯐꯃꯨꯡꯗ ꯑꯗꯨꯝ ꯌꯦꯡꯉꯦꯕ ꯑꯩꯗꯤ ꯕꯣꯟꯖꯦ ꯂꯦꯞꯄ ꯌꯦꯡꯕ ꯇꯨꯝꯕ ꯌꯦꯡꯕꯅ ꯅꯨꯡꯉꯥꯏꯌꯦꯕ ꯋꯥꯟ ꯅꯥꯀꯟꯗ ꯊꯝꯃꯒ ꯆꯦꯞꯄꯒꯀꯣ ꯑꯗꯨꯒ ꯌꯦꯡꯕ ꯑꯁ ꯕꯣꯜꯗꯤ ꯃꯩꯗꯤ ꯆꯠꯇꯦ ꯍꯣꯔꯦꯟ ꯍꯣꯔꯦꯟꯗꯤ ꯄꯨꯡ ꯑꯅꯤ ꯃꯈꯥꯏꯅꯤꯅ ꯉꯁꯤ ꯐꯖꯅ ꯇꯨꯝꯊꯣꯛꯑꯦꯗꯅ
ꯑꯥ
ꯃꯤ ꯃꯤꯀꯞ ꯊꯣꯛꯂꯛꯑꯒ ꯌꯦꯡ ꯌꯥꯅꯤꯌꯦ ꯑꯅꯤ ꯃꯈꯥꯏꯗꯩꯩ
ꯑ ꯐꯖꯅ ꯇꯨꯝꯊꯣꯛꯈ꯭ꯔꯒꯦ ꯑꯦꯂꯥ꯭ꯔꯝꯒ ꯊꯝꯃꯒ ꯌꯦꯡꯉꯛꯄ
ꯑꯥ ꯄꯨꯡ ꯑ ꯑꯗꯨꯝ ꯄꯨꯡ ꯑꯅꯤ ꯃꯈꯥꯏ ꯑꯗꯥꯏꯗ ꯑꯗꯨꯝ ꯍꯧꯒꯠꯂ ꯌꯦꯡ ꯌꯥꯅꯦꯕ
ꯄꯨꯡ ꯑꯅꯤ ꯃꯈꯥꯏꯗ ꯍꯧꯒꯠꯂꯛꯄꯗꯨꯅ ꯄꯨꯡ ꯀꯩꯅꯣꯗ ꯂꯣꯏꯔꯅꯤ ꯑꯍꯨꯝ ꯃꯈꯥꯏ ꯁ꯭ꯋꯥꯏꯗ ꯂꯣꯏꯔꯅꯤ
ꯑꯍꯨꯝ ꯃꯈꯥꯏ ꯑꯗꯨꯝ ꯑꯍꯨꯝ ꯃꯈꯥꯏ ꯃꯔꯤ ꯑꯗꯨꯝ ꯇꯥꯥꯁꯜꯂꯛꯑꯅꯤ ꯂꯣꯏꯕꯗ
ꯅꯣꯏ ꯑꯃꯥꯃꯨꯛ ꯍꯧꯔꯛꯑꯅꯤ ꯉꯍꯥꯛ ꯂꯩꯔꯒ
ꯑꯪ ꯅꯍꯥꯛ ꯂꯩꯔꯦ ꯑꯃ ꯃꯨꯛ ꯍꯧꯔꯛꯑꯅꯤ ꯑꯗꯨꯅꯤ ꯍꯌꯦꯡꯗꯤ ꯉꯁꯤꯗꯤ ꯅꯨꯡꯉꯥꯏꯗꯧꯔꯤꯅꯦ ꯑꯩꯈꯣꯏꯗꯤ ꯉꯁꯤ ꯍꯥꯏꯇꯥꯥꯝꯅꯤꯅꯦ
ꯑꯥ
ꯗꯤ ꯕꯣꯗꯤꯉꯩ ꯆꯠꯅꯅꯦꯕ ꯍꯣꯔꯦꯟ ꯍꯧꯖꯤꯛ ꯅꯣꯔꯠꯅꯤꯅꯀꯣ
ꯎꯝ ꯑꯦ ꯊꯣꯏꯅꯕ ꯁꯥꯟꯅꯔꯛꯄꯗꯀꯣ ꯆ ꯏꯪꯂ ꯑꯗꯨꯦ ꯇꯤꯔꯥꯒ ꯁꯤꯖꯜꯂꯤꯅꯤꯡꯕꯗꯨꯁꯨ ꯈꯤꯇꯪ ꯅꯨꯡꯉꯥꯏꯕ ꯋꯥꯠꯇꯧ ꯃꯥꯜꯂꯦ
ꯎꯝ ꯈꯪꯗꯦ ꯑꯗ ꯍꯥꯏꯔꯤꯕꯗꯨꯗꯤ ꯃꯣꯏꯁꯨ ꯅꯋꯥ ꯆꯪꯉꯛꯏꯅꯤ ꯁ꯭ꯋꯤꯖꯔꯂꯦꯟꯁꯨ ꯑꯗꯨ ꯃꯣꯏꯒꯤ ꯄ꯭ꯂꯦ ꯑꯗꯨꯗꯤ ꯄꯦꯟ ꯄꯦꯟꯗ ꯄꯏꯗ ꯁꯨꯁꯤꯜꯂꯦꯣ ꯁꯥꯥꯟꯅ ꯑꯗꯨ
ꯎꯝ ꯌꯧꯒꯗꯕꯅꯦꯕ ꯁꯤꯖꯣꯂꯦꯟꯗꯣ ꯁꯥꯟꯅꯕ
ꯑꯗꯨꯗꯤ ꯕꯣꯟꯁ ꯁꯦꯝ ꯐꯥꯏꯅꯗꯣꯏ ꯉꯥꯛꯇꯅꯦ ꯃꯩ ꯇꯥꯅ ꯉꯗꯣꯏꯁꯦ
ꯎꯝ
ꯅꯣꯔꯋꯦꯒ ꯏꯪꯂꯦꯟꯕꯨꯗꯤ ꯑꯗꯨꯝ ꯅꯨꯡꯉꯥꯏꯅꯤ ꯍꯂꯥꯜ ꯍꯣꯏ ꯌꯥꯎꯕꯅꯤꯅ
ꯎꯁ ꯈꯪꯗꯦ
ꯀꯩꯅꯣꯖꯨ ꯑꯦꯇꯦꯛꯀꯤꯡꯖꯨ ꯏꯪꯂꯦꯟꯖꯨ ꯀꯜꯂꯤꯅꯤꯅꯦ
ꯏꯞ ꯎꯝ ꯏꯪꯂꯦꯟꯒ ꯐ꯭ꯔꯥꯟꯁꯁꯤꯒ ꯃꯥꯟꯅꯦꯌꯦꯕ ꯈꯨꯁꯥꯟꯅꯖꯦ ꯍꯥꯏꯐꯦꯠ
ꯏꯪꯂꯦꯟꯒꯤ ꯑꯩꯈꯣꯏ ꯍꯦꯔꯤꯀꯦꯟꯗꯣꯠ ꯀꯥꯏꯅꯕꯩ꯫
ꯍꯦꯔꯤꯛ ꯀꯦꯗꯤꯨ ꯎꯝ ꯃꯥ ꯗꯨꯒꯣ ꯌꯥꯝ ꯆꯪꯕ ꯃꯤꯅꯤ
ꯎꯝ
ꯒꯣꯜ ꯁꯟꯗ ꯐꯥꯎꯃꯤꯅꯦꯕ ꯑꯩꯈꯣꯏꯒꯤꯥꯏꯒꯤ ꯖꯔꯃꯅꯤꯒꯤ ꯑꯃ ꯂꯩꯔꯝꯕꯗꯣ ꯃꯨꯜꯂꯔꯗꯣ ꯑꯗꯨꯒꯨꯝꯕꯅꯦ ꯃꯥꯁꯨ ꯒꯣꯠꯂꯦ ꯆꯠꯂꯕꯗꯣ
ꯑꯗꯨꯅ ꯖꯔꯃꯅꯤꯒꯤ ꯃꯨꯂꯔꯗ ꯇꯨ ꯊꯥꯎꯖꯟ ꯇꯦꯟꯗ ꯒꯣꯜꯗꯟ ꯚꯨꯠꯀ ꯐꯪꯈꯤꯗꯔꯦ ꯀꯒꯣꯜ ꯆꯟꯕꯗ ꯑꯐꯥꯎꯕ ꯑꯣꯏꯕꯩ ꯎꯝ
ꯃꯥꯗꯤꯦꯒꯣꯜꯃꯌꯥꯊꯦꯜ ꯂꯩꯔꯅꯤ
ꯒꯨꯔꯨꯅꯥꯊꯇ ꯑꯗꯨꯝ ꯂꯩꯔꯝꯕꯅꯦꯅꯦ ꯆꯟꯕꯁꯨ ꯍꯩꯕ
ꯂꯩ ꯑꯗꯩꯗꯤ ꯀꯩꯅꯣ ꯂꯩꯔꯦ ꯌꯖꯨꯠ ꯕꯤꯂꯤꯡ ꯑꯃꯁꯨ ꯂꯩ
ꯎꯝ
ꯏꯂꯦꯟ ꯁꯨꯝ ꯁꯥꯟꯅꯔꯛꯀꯅꯤ ꯑꯗꯨ ꯍꯣꯔꯦꯟ ꯑꯗꯨꯝ ꯍꯟꯗꯛꯀꯤ ꯑꯣꯏꯗꯤ ꯌꯥ ꯌꯥꯗ꯭ꯔꯤ
ꯑꯥ
ꯍꯂꯥꯟꯁꯨ ꯃꯥꯏꯁꯨ ꯍꯣꯔꯦꯟ ꯒꯣꯜ ꯆꯪꯅ ꯇꯧꯔꯛꯀꯅꯦꯕ ꯃꯥꯁꯨ ꯒꯣꯗꯜ ꯕꯨꯗꯀꯤ ꯔꯦꯁ ꯌꯥꯎꯔꯤꯅꯤꯅꯀꯣ ꯃꯥꯁꯨ ꯑꯃꯇꯪ ꯇꯥꯔꯤꯅꯤ ꯁꯕꯦꯟꯅꯤ ꯃꯥꯁꯨ
ꯑꯣ
ꯃꯥꯗꯤ ꯇꯔꯦꯠ ꯁꯥꯔ ꯂꯩꯔꯦ ꯑꯗꯩꯗꯤ ꯀꯩꯅꯣꯅ ꯅꯤꯄꯥꯟ ꯒꯄꯦꯟ ꯅꯤꯄꯥꯟ ꯃꯦꯁꯤ ꯅꯤꯄꯥꯟ
ꯎꯝ
ꯑꯗ ꯑꯦꯁꯤꯁꯇ ꯀꯩꯅꯣꯅ ꯍꯦꯟꯕ ꯕꯥꯄꯦꯟ ꯑꯍꯨꯝ ꯑꯣꯏꯕ ꯑꯦꯁꯤꯁꯇꯣ
ꯑ
ꯑꯗꯨꯒꯤ ꯃꯥꯅ ꯃꯀꯣꯛꯇ ꯂꯩꯔꯤ ꯑꯗꯣ ꯃꯦꯁ ꯑꯃꯗꯤ ꯋꯥꯠꯂꯤꯗꯅ ꯀꯩꯅꯣ ꯃꯦꯠꯁꯤꯒꯤꯅ ꯑꯃꯨꯛ
ꯑ ꯃꯣꯏꯒꯤ ꯀꯩꯒꯨꯝꯕ ꯁꯨꯃꯥꯏꯅ ꯒꯣꯜꯁꯦ ꯑꯩꯈꯣꯏꯒꯤ ꯏꯕꯥꯕꯦꯅ ꯇꯔꯥꯃꯄꯜ ꯆꯠꯂꯈ꯭ꯔꯁꯦꯕꯀꯣ
ꯎꯝ
ꯅꯠꯇ ꯇꯔꯥ ꯆꯠꯂꯦ ꯈꯜꯂꯁꯦꯕꯀꯣ ꯃꯦꯁꯤꯅꯥ ꯃꯥꯄꯟ ꯆꯠꯂꯦ ꯈꯜꯂꯦ ꯦꯁꯤꯅꯗꯥ ꯆꯠꯂꯤ ꯈꯜꯂꯁꯦꯕ
ꯑꯅꯤꯕꯨ ꯆꯃꯅꯅꯕ
ꯅꯠꯇꯦ ꯑꯦ ꯁꯤꯅ ꯇꯔꯥ ꯆꯠꯂꯤ ꯈꯂꯁꯦꯕꯀꯣ ꯃꯥꯄꯟ ꯆꯠꯂꯦ ꯈꯜꯂꯁꯦꯕ ꯉꯁꯤꯁꯤꯇꯤ ꯌꯕꯥꯄꯤꯦꯅ ꯍꯦꯜꯂꯦꯗꯅ ꯑꯗꯣ ꯒꯣꯂꯔꯕꯨꯠꯇꯤ ꯑꯗꯨꯝ ꯒꯣꯜ ꯍꯦꯟꯕꯗꯅ ꯄꯤꯗꯣꯏꯔꯥ
ꯃꯥꯅ ꯒꯣꯜꯖꯔꯕꯨꯗꯤ ꯒꯣꯜꯁꯟꯒ ꯄꯤꯗꯧꯕ
ꯑꯣ ꯑꯦꯁꯤꯇ ꯂꯩꯇ꯭ꯔꯦꯕ ꯃꯥꯟꯅꯔꯛꯑꯗꯤ ꯑꯃꯨꯛ ꯏ ꯌꯦꯡꯉꯛꯇꯄꯤꯣꯏꯕ
ꯎꯝ ꯃꯥꯟꯅꯔꯒ ꯅꯪ ꯑꯦꯁꯤꯇ ꯌꯦꯡꯒꯗꯣꯏꯅꯤ ꯑꯗꯩꯗꯤ ꯑꯦꯁꯤꯁꯨ ꯃꯥꯟꯅꯔꯕ ꯑꯗꯨ ꯑꯣꯏꯇꯥꯔꯒꯗꯤ ꯃꯥꯅ ꯒꯣꯜ ꯆꯟꯈꯤꯕꯗꯣ ꯃꯤꯅꯤꯠ ꯃꯁꯤꯡ ꯑꯩꯈꯣꯏꯒꯤ ꯈ꯭ꯋꯥꯏꯗꯒꯤꯩ ꯌꯥꯝꯅꯅ ꯆꯟꯈꯤꯕꯗꯣ ꯍꯥꯏꯗꯤ ꯃꯤꯅꯤꯠ ꯇꯔꯥ ꯑꯃꯅ ꯇꯔꯥ ꯆꯠꯂꯤ ꯑꯃꯅ ꯃꯉꯥ ꯆꯠꯂꯤ ꯃꯉꯥ ꯆꯟꯕ ꯄꯤꯈꯤꯗꯣꯏꯕ ꯊꯨꯅ ꯆꯟꯕꯗ
ꯑꯣ
ꯃꯣꯏꯅ ꯇꯥꯏ ꯌꯦꯡꯅ ꯀꯥꯟꯗ
ꯀꯅꯥꯅ ꯍꯥꯟꯅꯒ ꯃꯤꯡꯅꯤ ꯆꯟꯕꯅꯦ ꯕꯥꯕꯤꯒ ꯀꯩꯅꯣ
ꯑꯗꯣ ꯑꯗꯨ ꯃꯣꯏꯒꯤ ꯑꯦꯚꯔꯦꯁ ꯍꯣꯜꯂꯛꯀꯗꯅꯦ ꯍꯥꯏꯗꯤ ꯃꯦꯠꯁ ꯆꯨꯝꯕ ꯌꯥꯝꯃꯤꯗꯅ
ꯃꯦꯁꯇꯒꯤ ꯦꯁ ꯍꯣ
ꯎꯝ ꯑꯗꯨꯗꯩꯗꯨꯗꯤ ꯌꯥꯝꯗꯕꯗꯨꯅ ꯑꯣꯏꯗꯣꯏꯕ ꯍꯥꯏꯗꯤ ꯃꯦꯠꯁ ꯑꯃ ꯗ ꯃꯤꯅꯤꯠ ꯃꯉꯥ ꯆꯪꯅꯤ ꯑꯃꯅ ꯑꯥ ꯃꯤꯅꯤꯠ ꯅꯥꯏꯟꯇꯤ ꯆꯠꯂꯦ ꯑꯗꯨꯥꯏꯅ ꯇꯧꯔꯣꯏꯕ ꯑꯗꯤ ꯂꯣꯏꯅ ꯄꯨꯂꯞ ꯌꯦꯡ ꯅꯦ ꯑꯄ꯭ꯔꯥꯏꯁꯇ ꯒꯣꯜ ꯃꯦꯠꯆ ꯑꯃꯇꯪ ꯌꯦꯡꯉꯥꯛꯄꯤꯔꯣꯏꯕ
ꯑ ꯍꯟꯗꯛꯀꯤ ꯍꯧꯁꯨ ꯀꯥꯡꯕꯨ ꯍꯧꯖꯤꯛ ꯀꯥꯡꯒꯒꯤ ꯑꯃ ꯑꯩꯈꯣꯏꯒꯤ ꯑꯂꯥꯃꯨꯗꯤꯟꯒꯤ ꯏꯚꯥꯏ ꯇꯗ
ꯍ ꯍꯣꯏ ꯏꯕꯥꯥꯏꯅ ꯇꯧꯕ ꯑꯃꯣꯏ
ꯏꯕꯥ ꯑꯖꯤ ꯔꯦꯐꯒꯤ ꯃꯤ ꯇꯧꯕꯗꯣ
ꯑꯍꯣꯏꯣꯏ ꯍꯟꯗꯛꯀꯤ ꯃꯣꯏꯅ ꯈꯔ ꯀꯟꯇ꯭ꯔꯣꯚꯔꯁꯤꯌꯥ ꯂꯩꯅ ꯉꯁꯤ ꯈꯪꯗꯦ ꯀꯩꯅꯣꯒ ꯑꯩ ꯍꯥꯏꯐꯦꯠ ꯌꯦꯡꯉꯣ ꯀꯩꯅꯣ ꯇꯧꯍꯧꯕꯅꯤꯅ ꯑꯔꯖꯦꯟꯇꯤꯅꯥ ꯐꯨꯠꯕꯣꯜ ꯃꯣꯏꯒꯤ ꯀꯩꯅꯣꯗꯣ ꯍꯦꯛ ꯇꯧꯧꯕꯦ ꯀꯥꯏ ꯊꯒꯂ
ꯑꯔꯖꯦꯟꯇꯤꯅ ꯅ ꯀꯩꯗꯧꯕ
ꯃꯣꯏꯒꯤ ꯐꯨꯠꯕꯣꯜ ꯃꯣꯏꯒꯤ ꯑꯦꯁꯣꯁꯤꯌꯦꯁꯟ ꯂꯩꯔꯤꯅꯤꯗꯅ ꯄꯦꯁ ꯑꯗꯨ ꯍꯦꯛ ꯇꯧꯈ꯭ꯔꯦ
ꯀꯃꯥꯏ ꯇꯧꯔꯤ ꯖꯠꯅꯣ
ꯈꯪꯗꯦ ꯑꯗꯨꯕꯨꯗꯤ ꯍꯦꯛꯀꯔ ꯃꯌꯥꯝ ꯂꯩꯕꯅꯤꯅꯀꯣ ꯍꯥꯏꯗꯤ ꯏꯖꯤꯞꯁꯨ ꯑꯁꯥ ꯆꯃꯨ ꯂꯥꯛꯆꯥꯕꯅꯤꯗꯣ ꯑꯗꯩꯗ ꯃꯣꯏ ꯄꯣꯕꯗꯨꯗ ꯃꯣꯏꯁꯨ ꯅꯨꯡꯉꯥꯏꯖꯗ꯭ꯔꯤꯅꯤꯗ ꯀꯅꯥꯔꯇ ꯀꯅꯥꯔ ꯈꯪꯗ ꯀꯔꯤ ꯀꯃꯥꯏꯗ ꯍꯦꯛ ꯀꯧꯕꯗꯤ ꯅꯣꯏ ꯅꯪ ꯍꯦꯛ ꯀꯧꯕꯗꯤ ꯅꯪ ꯄꯥꯏ ꯐꯪꯉꯣꯏꯗꯣꯏꯅꯤꯅꯦ
ꯎꯝ
ꯃꯔꯨ ꯑꯣꯏꯕ ꯃꯌꯥꯝ ꯌꯥꯎꯔꯤꯅꯤꯅ ꯍꯦꯛ ꯇꯧꯕꯗꯤ ꯃꯣꯏ ꯑꯦꯀꯥꯎꯟꯗꯗꯤ ꯃꯣꯏꯗꯗꯤ ꯃꯣꯏ ꯏꯁꯥ ꯏꯟꯀꯝ ꯀꯥꯕ ꯈꯣꯠꯄ
ꯑꯗꯣ ꯍꯧꯖꯤꯛ ꯔꯣꯅꯥꯜꯗꯣꯒ ꯃꯥꯏ ꯅꯨꯄꯤꯒ ꯑꯥꯔꯖꯦꯟꯇꯤꯅꯥꯒꯤ ꯐꯨꯔꯤꯠ ꯂꯤꯜꯂꯒ ꯊꯥꯒꯠꯂꯛꯄꯒꯤ ꯑꯃ ꯀꯅꯥ ꯍꯦ ꯁꯨꯇ ꯎꯍꯧꯋꯦꯕꯀꯣ
ꯈꯪꯗꯦ ꯍꯧꯖꯤꯛ ꯈꯪꯗꯦ ꯑꯦ ꯑꯥꯏ ꯑꯦ ꯑꯥꯏ ꯃꯇꯝꯅꯤꯁꯤꯅꯅꯦ ꯆꯨꯝꯃꯤ ꯂꯩ ꯂꯦ ꯐꯣꯡꯃꯗꯤꯦ
ꯑꯃꯨꯛ ꯑꯦ ꯑꯥꯏꯁꯨ ꯃꯥꯟꯗꯕ ꯍꯥꯏꯇꯥꯔꯦ ꯃꯑꯣꯡꯗꯣ
ꯀꯩꯅꯣꯗꯤ ꯑ ꯔꯣꯅꯥꯜꯗꯣꯒꯤ ꯅꯨꯄꯤꯗꯣ ꯀꯩꯅꯣꯗꯩꯅꯤ ꯀꯩꯅꯣ ꯑꯔꯖꯦꯟꯇꯤꯅꯥꯗꯩꯅꯤ ꯀꯩꯅꯣ
ꯍꯣꯏ ꯑꯔꯖꯦꯟꯇꯤꯅꯥꯗꯒꯤꯅꯤꯗꯅ ꯑ ꯃꯣꯏ ꯍꯥꯏꯍꯧꯔꯤꯌꯦ ꯅꯣꯏꯅ ꯁ꯭ꯋꯥꯏꯗ ꯀꯩꯅꯣꯗ ꯌꯧ ꯌꯧ ꯍꯨꯏꯗꯧꯅ ꯉꯥꯡꯅ ꯂꯩꯔꯒ ꯑ ꯑꯁꯣꯝꯗꯗꯤ ꯅꯨꯄꯤ ꯃꯄꯥꯝꯗ ꯑꯣꯏꯅ ꯁꯞꯄꯣꯔꯠ ꯇꯧꯋꯦ ꯏꯕꯨꯡꯉꯣꯇꯣꯛꯑꯣ ꯅꯣꯏ ꯉꯥꯡꯅꯕꯗꯣꯅ ꯈꯥꯏꯍꯧꯋꯦꯏ
ꯉꯁꯤꯗꯤ ꯄꯥꯛ ꯉꯥꯡꯕꯅꯤ ꯍꯣꯔꯦꯟꯗꯤ ꯑꯃꯨꯛ ꯕꯣꯜ ꯈꯔ ꯃꯥꯜꯂꯅꯤꯅꯦ ꯃꯦꯊꯤ ꯊꯥꯟꯗꯧꯔꯕꯅꯤꯅ
ꯑ
ꯅꯨꯄꯥꯝꯗꯨ ꯇ ꯍꯈꯦ ꯑ ꯀꯔꯤꯅꯣ ꯀꯅꯣ ꯑꯃ ꯍꯥꯏꯔꯧꯕꯅꯦ ꯑꯁ ꯀꯥꯎ ꯀꯥꯎꯋꯦ ꯑꯩ ꯃꯣꯏꯅ ꯍꯥꯏꯅꯍꯧꯕ ꯑꯗꯨꯕꯨꯗꯤ ꯑꯗꯨꯕꯨꯗꯤ ꯍꯥꯏꯕ ꯅꯨꯡꯉꯥꯏꯇ꯭ꯔꯦ
ꯑꯥ
ꯈꯪꯒꯦ ꯕꯣꯟꯣꯟꯁꯦ ꯕꯣꯜ ꯂꯣꯏꯒꯔꯗꯤ ꯑ ꯈꯔ ꯇꯨꯝꯕ ꯇꯨꯝꯁꯤꯠ ꯐꯥꯗꯧꯕ ꯃꯥꯜꯂꯦ ꯕꯣꯜ ꯍꯦꯛ ꯂꯣꯏꯗꯔꯤꯐꯥꯎꯗꯤ ꯇꯨꯝꯁꯤꯠ ꯐꯥꯔꯣꯏ ꯈꯪꯉ
ꯑꯁ ꯕꯣꯔꯣꯏꯒꯗꯤ ꯑꯃꯨꯛꯇꯣꯏꯕ ꯑꯗꯨꯗꯣ ꯐꯖꯅ ꯇꯨꯝꯈꯤꯕ ꯌꯥꯗ꯭ꯔꯦ ꯇꯨꯝꯕꯗꯤ ꯃꯇꯝ ꯁꯨꯅꯥꯏꯅ ꯅꯥꯏꯗ꯭ꯔꯦ
ꯃꯇꯝ ꯅꯥꯏꯗ꯭ꯔꯦ
ꯂꯉꯣꯟꯕꯖꯤꯅ ꯕꯣꯜ ꯌꯦꯡꯅꯦ ꯂꯥꯛꯑꯒ ꯅꯀꯟꯁꯤꯗ ꯒꯣꯒꯣꯔꯕ
ꯎ ꯑꯩ ꯑꯩ ꯍꯕꯦꯟ ꯀꯩꯅꯣ ꯈꯪꯍꯧꯋꯦ ꯂꯉꯣꯟꯕꯗꯤ ꯀꯩꯅꯣ ꯇꯧꯔꯒ ꯑꯗꯨꯝ ꯃꯥꯗꯤ ꯍꯦꯛ ꯍꯧꯕꯗꯒꯤ ꯂ ꯅꯥꯈꯣꯛꯈ꯭ꯔꯕꯅꯤꯗꯣ
ꯑ ꯕꯣꯅꯕ ꯆ ꯄꯨꯈꯔꯤ ꯄꯨꯈ꯭ꯔꯤ ꯃꯥꯗꯤ
ꯑꯍꯣꯏ ꯑꯗꯨꯅꯦ ꯑꯩꯁꯨ ꯉꯥꯏꯍꯥꯛ ꯌꯦꯡꯉꯝꯃꯒ ꯑꯩꯗꯣ ꯑꯁ ꯐꯥꯞ ꯐꯥꯕ ꯑꯗꯨꯗꯥꯏꯗꯒꯤ ꯑꯩ ꯊꯣꯛꯈ꯭ꯔꯦꯅ ꯑꯩꯁꯦ
ꯑꯩꯈꯣꯏ ꯀꯩꯅꯣꯗ ꯃꯃꯥꯟꯅꯕ ꯑꯃꯁꯨꯁꯨ ꯂꯥꯛꯑꯦ ꯑꯗꯨꯒ ꯇꯨꯝ ꯂꯩꯇꯕ꯭ꯔꯥ ꯑꯁꯨ ꯊꯜꯂꯣꯔꯤ ꯄꯨꯡ ꯑꯅꯤ ꯃꯅꯥ ꯇ
ꯑꯅꯤꯁꯨꯃꯨꯛ ꯊꯤꯜꯂꯨꯏꯕ
ꯑ
ꯇꯨꯝꯃꯝꯉꯗꯕꯩ ꯊꯤꯜꯂꯨꯔꯣ ꯑꯩꯅ
ꯀꯤꯂꯤꯅꯦ ꯃꯥ ꯇꯨꯝꯕꯗ ꯅꯨꯡꯉꯥꯏꯔꯔꯣꯏꯅ
ꯑꯣ ꯑꯩ ꯅꯥꯛꯇ ꯇꯨꯝꯃꯁꯨꯌꯥꯕꯗꯨꯕꯣ
ꯀꯥꯏꯗ
ꯑꯩ ꯐꯃꯨꯡ ꯇꯨꯝꯖꯒ꯭ꯔꯦ ꯑꯩ ꯑꯩꯅ ꯈꯔ ꯄꯥꯛꯄꯅꯦ ꯐꯃꯨꯡ
ꯑꯁ ꯌꯥꯔꯣꯏꯍꯦ ꯃꯁꯥ ꯈꯨꯆꯥꯎꯗꯨꯒ ꯅꯪ ꯀꯃꯥꯏꯅ ꯇꯧꯃꯤꯟꯅꯗꯣꯏꯅꯣ
ꯀꯩꯗꯧꯌꯦꯒꯦ ꯅꯣꯡ ꯐꯥꯗꯣꯛ ꯇꯨꯃꯤꯟꯅꯕꯕꯣ ꯃꯥꯅ ꯀꯤꯔꯗꯤ ꯈꯪꯗ꯭ꯔꯦ
ꯃꯤ ꯍꯥꯏꯅꯔꯣꯏꯕ ꯃꯁꯥ ꯈꯨꯆꯥꯎꯗꯨꯒ ꯅꯪ ꯌꯥꯎꯍꯜꯂꯛꯄ ꯈꯣꯠꯂꯛꯄ ꯇꯧꯕꯗ
ꯎꯝ ꯑꯗꯨꯕꯨꯗꯤ ꯌꯥꯎꯣꯟ ꯈꯣꯠꯄꯗꯨꯗꯤ ꯅꯨꯡꯉꯥꯏꯔꯣꯏꯗꯧꯔꯤꯅꯤꯗꯣ
ꯋꯥ ꯀꯗꯣꯏꯦ ꯀꯩꯩꯅꯅꯣ ꯍꯥꯏꯁꯦ
ꯁꯨꯝ ꯂꯩꯗꯅ ꯃꯤ ꯇꯨꯃꯤꯟꯅꯕ ꯌꯥꯗꯕ ꯃꯤ ꯂꯩꯗꯅ
ꯎꯝ ꯀꯤꯒꯟꯕꯤꯗꯣ
ꯍꯣꯏ ꯑꯩꯈꯣꯏꯗꯤ ꯀꯝ ꯈꯟꯗꯦ ꯑꯩꯈꯣꯏ